ꯇꯔꯕ ꯇꯔꯕ ꯑꯣ
ꯇꯥꯔꯨꯗ꯭ꯔꯕ
ꯑꯂꯣꯝꯒ ꯇꯧꯕꯗꯨꯅ ꯅꯦꯠꯋꯥꯛꯁꯨ ꯃꯥꯒꯤꯔ ꯑꯩꯒꯤꯔꯥ ꯈꯪꯗꯦ ꯁꯨꯡꯌꯥ ꯌꯥꯗ꯭ꯔꯦ ꯃꯥꯒꯤ ꯑꯣꯏꯅꯗꯧ ꯃꯥꯜꯂꯦ ꯅꯦꯠꯋꯥꯛꯁꯦ ꯑ ꯅꯪ ꯋꯥꯟꯗꯗꯤ ꯃꯊꯛ ꯂꯩꯔꯦꯥ ꯃꯈꯥ ꯂꯩꯔꯥ
ꯑꯩ ꯃꯌꯥꯏꯗ ꯃꯌꯥꯏꯗ ꯐꯥꯔꯁ ꯂꯩꯇꯦ ꯃꯊꯛꯇꯁꯨ ꯂꯩꯇꯦ ꯗꯥꯏꯔꯦꯛ ꯃꯌꯥꯡ ꯆꯞꯈꯥꯏꯔꯒ
ꯑꯣ ꯅꯪ ꯀꯩꯅꯣꯗꯤ ꯀꯅꯥꯏ ꯃꯈꯥ ꯇꯥꯔꯛꯀꯦ ꯔꯤꯖꯔꯔꯕꯦꯁꯟꯗꯤ ꯇꯥꯕ꯭ꯔꯥ ꯇꯥꯔꯔꯕꯣ
ꯅꯪꯒ ꯃꯤꯃꯥꯟꯅꯕꯗꯣ
ꯑꯣ
ꯑꯗꯨꯗ ꯇꯥꯕ ꯑꯁ ꯀꯩꯅꯣꯕꯨꯗꯤ ꯍꯣꯏ ꯑ